ꯇꯥꯕ꯭ꯔꯥ
ꯇꯥꯔꯦ ꯃꯁꯥ ꯃꯊꯟꯇ ꯆꯠꯈꯤꯕ ꯃꯥꯜꯂꯦ
ꯑꯗꯨ ꯑꯗꯨꯅꯤ ꯑꯩꯅ ꯑꯗꯨꯝ ꯀꯩꯅꯣ ꯇꯧ ꯂꯩꯔꯅꯨꯅ ꯁꯨꯉꯥꯡ ꯉꯥꯡꯉꯛꯇ꯭ꯔꯦ ꯑꯗꯨ ꯇꯠꯂꯩꯔꯝꯃꯤ ꯑꯗꯨ ꯃꯤꯅꯠ ꯐꯥꯍꯧꯗ꯭ꯔꯕꯣ
ꯎꯝ ꯌꯥꯗꯔꯦ ꯂꯣꯏꯗ꯭ꯔꯤꯕꯣ ꯅꯣꯏ ꯇꯧꯕꯗꯣ
ꯎꯝ ꯀꯃꯥꯏꯅ ꯇꯠꯂꯤꯅꯣ ꯒꯌ꯭ꯥꯟꯒ ꯇꯥꯗꯦ
ꯀꯌꯥ ꯁꯨꯔꯒꯦ
ꯀꯩꯕ
ꯀꯌꯥ ꯁꯨꯔꯒꯦꯕ ꯇꯧꯔꯤꯗꯣ
ꯈꯤꯇꯪꯒ ꯇꯣꯠꯈꯤꯗꯣꯔꯤ ꯑꯗꯨꯒ ꯂꯣꯏꯁꯤꯜꯂꯅꯤ
ꯃꯁꯤꯡꯕꯨ ꯁꯨꯔꯕ
ꯁꯨꯔꯅꯤ ꯃꯁꯤꯡꯕꯨꯗꯤ ꯑꯗꯨ ꯃꯤ ꯑꯇꯣꯞꯄ ꯗ꯭ꯔꯖꯟ ꯃꯉꯥ ꯄꯤꯌꯨ ꯍꯥꯏꯔꯝꯃꯦꯌꯦ
ꯀꯩꯒꯤ ꯃꯣꯏꯅ
ꯃꯣꯏ ꯃꯣꯏꯗ ꯄꯣꯠ ꯂꯧ ꯑꯗꯨꯗꯨꯅ ꯑꯃꯨꯛ ꯂꯧꯈꯤꯗꯣꯏꯕ ꯃꯣꯏꯗꯤ ꯃꯆꯥ ꯍꯥꯎꯗꯦ ꯃꯣꯏꯗꯤ ꯃꯆꯥ ꯍꯥꯎꯗꯦ
ꯎꯝ ꯃꯆꯥꯅ ꯀꯔꯤꯅꯣ ꯄꯥꯝꯅꯩꯁꯤꯅ
ꯃꯆꯥꯅꯥ ꯍꯥꯎꯕꯥ ꯍꯦꯜꯂꯦ
ꯎꯝ ꯌꯦꯟꯖꯥꯡ ꯊꯣꯡꯉꯤꯌꯦ ꯅꯥꯀꯟꯗ ꯒ꯭ꯌꯥꯁ ꯅꯥꯀꯟꯗ
ꯀꯌꯥ ꯑꯃ ꯁꯤꯖꯤꯟꯅꯗ꯭ꯔꯕ
ꯒꯒ꯭ꯌꯥꯁ ꯑꯃꯅ ꯑꯩꯅ ꯇꯧꯔꯦꯗꯅ ꯒꯌꯥꯁ ꯑꯃꯅ ꯅꯥꯀꯟ ꯑꯃꯗ ꯍꯤꯟꯖꯥꯡ ꯊꯣꯡꯉꯤ
ꯎꯝ ꯐꯔꯦ ꯐꯔꯦ ꯑꯇꯣꯞ
ꯅꯪ ꯍꯦꯛ ꯂꯣꯏꯕꯒ ꯐꯠꯂꯥꯎ ꯇꯧꯔꯛꯇꯦ ꯀꯩꯗꯧꯔꯖꯥꯠꯅꯣꯅ
ꯀꯩꯕ
ꯇꯠꯈꯤꯕꯒꯤ
ꯎꯝ
ꯍꯣꯏ ꯑꯈꯣꯏ ꯉꯁꯥꯏ ꯂꯥꯛꯑꯝꯕꯗꯣ ꯍꯣꯕꯦ ꯍꯣꯕꯦ ꯇꯧꯅ ꯍꯥꯏꯔꯝꯗ꯭ꯔꯕꯅꯤ
ꯑꯗꯨꯅꯤ ꯑꯩꯅ ꯃꯤ ꯕꯥꯔꯇꯣꯟꯗꯨꯕꯨ ꯑꯩ ꯍꯥꯏꯗꯤ ꯑꯥꯗꯒꯤ ꯑꯗꯨꯝ ꯂꯧꯕꯅ ꯐꯠꯇ꯭ꯔꯥ ꯍꯥꯏꯕꯅꯤꯗ ꯊꯥꯎ ꯇꯤꯡꯉꯒ ꯂꯥꯛꯏꯗꯨꯕꯨ
ꯗꯤꯖꯥꯏꯟ ꯐꯪꯗꯦ ꯑꯄꯥꯝꯕꯗꯨꯒꯤ
ꯀꯔꯤ ꯀꯥꯟꯅꯕ ꯕꯥꯇꯣꯟꯗꯨꯕꯨ ꯗꯤꯖꯥꯏꯟ ꯅꯣꯡꯖꯥꯏꯟ ꯑꯅ ꯊꯣꯛ ꯃꯣꯛ ꯉꯥꯛꯇꯅꯤ ꯀꯅꯥꯄꯣꯇꯦ ꯀꯩꯁꯨ ꯕꯥꯇꯣꯟꯗꯣ ꯐꯖꯈ꯭ꯔꯒ ꯀꯩꯗꯧꯅꯗꯣꯏꯅꯣ ꯍꯥꯏꯕꯅꯤꯗ꯫
ꯑꯇꯣꯞ ꯑꯇꯣꯞꯄꯁꯨ ꯀꯩꯀꯩꯁꯨ ꯈꯔ ꯌꯦꯡꯉꯝꯕ ꯑꯗꯨꯒꯤꯅꯤꯅꯦ꯫
ꯑꯗꯣ ꯂꯧꯕꯗꯤ ꯂꯧꯔꯛꯑꯕꯣ꯫
ꯅꯨꯄꯤꯒꯤ ꯂꯣꯏꯔꯦ ꯅꯨꯄꯥꯒꯤ ꯂꯣꯏꯗ꯭ꯔꯤ ꯉꯥꯏꯌꯣ ꯍꯥꯏꯕ ꯉꯥꯏꯕꯗꯤ ꯉꯝꯃꯔꯣꯏ꯫
ꯗꯨꯗ ꯑꯃꯨꯛ ꯂꯥꯛꯇꯣꯏꯕ꯫
ꯃꯣꯏ ꯊꯤꯜꯂꯛꯑꯒꯦ ꯍꯥꯏ꯫
ꯎꯝ꯫
ꯉꯁꯥꯏ ꯍꯌꯦꯡ ꯕꯣꯔ ꯕꯣꯔꯒꯤꯗ ꯇꯣꯡꯗꯧꯕ ꯈꯣꯡꯉꯨꯞ ꯀꯩꯀꯩꯁꯨ ꯌꯦꯡꯕ꯫ ꯀꯨꯏꯗ꯭ꯔꯤ ꯍꯞꯇꯥ ꯑꯅꯤ ꯐꯥꯗ꯭ꯔꯤ꯫
ꯎꯝ꯫
ꯇ꯭ꯔꯥꯝꯄꯟꯗꯅꯦ꯫
ꯎꯃ꯫ ꯍꯩꯖꯤꯕꯨꯨꯠꯇꯤ ꯇꯥꯡ ꯇ꯭ꯔꯥꯇꯦꯠꯂꯥ꯫
ꯍꯣꯏ ꯑꯗꯨꯗ ꯑꯣꯏꯕꯅꯦ꯫ ꯐꯥꯡꯉꯩ ꯍꯥꯏꯕꯅꯦ ꯅꯨꯃꯤꯠꯇꯨ꯫
ꯀꯩ ꯂꯝꯗꯩ ꯅꯨꯄꯤꯅꯦꯕ꯫
ꯋꯥꯕꯥꯒꯥꯏꯗꯒꯤ
ꯎꯁ ꯑꯣ ꯅꯣꯏꯗꯤ ꯅꯛꯁꯟ ꯅꯣꯏꯗꯩꯗꯤ ꯀꯩꯅꯣꯇꯧꯔꯗꯤ ꯂꯥꯞ ꯅꯛꯅꯔꯦ ꯀꯩꯅꯣ ꯋꯥꯒꯥꯏꯗꯤ꯫
ꯅꯛꯑꯦ ꯏꯅꯛ ꯅꯛꯑꯦ꯫
ꯎꯝ꯫
ꯍꯥꯏꯔꯁꯨ ꯕꯖꯥ ꯌꯧꯗ꯭ꯔꯤꯕ꯫ ꯃꯆꯤꯟꯗꯅꯦꯕ꯫
ꯎꯝ꯫ ꯋꯥꯒꯥꯏ ꯕꯖꯥꯔꯖꯦ ꯀꯩꯅꯣꯒꯤ꯫ ꯀꯛꯆꯤꯡ ꯂꯝꯈꯥꯏꯗꯒꯤ ꯀꯛꯆꯤꯡ ꯂꯝꯈꯥꯏ ꯍꯥꯏꯗꯣꯏꯔꯦ ꯅꯣꯏꯒꯤ ꯀꯩꯅꯣꯒꯤ ꯀꯛꯆꯤꯡ ꯕꯖꯥꯔꯗꯒꯤ ꯑ ꯀꯩꯅꯣꯔꯣꯝꯗ ꯆꯠꯈꯤꯕꯒꯤꯗꯣ ꯀꯩꯕ꯫
ꯅꯣꯡꯆꯨꯞꯂꯣꯝꯗ ꯍꯥꯏꯗꯒꯤꯗꯣꯏꯕ꯫
ꯃꯈꯥ ꯔꯣꯝꯗ ꯃꯈꯥ ꯔꯣꯝ ꯆꯠꯈꯤꯕꯗꯨ꯫ ꯂꯥꯃꯩꯗꯣꯡꯂꯣꯝ ꯆꯠꯈꯤꯗꯨꯕꯒꯤ ꯂꯝꯕꯤꯗꯨ ꯅꯠꯇ꯭ꯔꯣ ꯑꯗꯨꯅꯤ ꯍꯥꯏ ꯑꯗꯨꯗꯤ ꯑꯥ- ꯀꯩꯅꯣ ꯑ-ꯑꯗꯨꯗꯤ ꯀꯩꯅꯣ ꯀꯩꯕꯥ ꯅꯣꯏꯒꯤ ꯕꯖꯥꯔꯗꯨꯗꯒꯤ ꯕꯖꯥꯔꯗꯨꯗꯒꯤ ꯈꯤꯇꯪ ꯈꯤꯇꯪ ꯆꯠꯂꯒ ꯂꯩ ꯅꯠꯇ꯭ꯔꯣ ꯋꯥꯒꯥꯏꯖꯦ꯫ ꯑꯗꯨꯗꯤ ꯏꯅꯛ ꯅꯛꯑꯥ ꯑꯩꯅ ꯍꯥꯏꯕꯗꯨꯗꯤ
ꯅꯛꯏꯗ꯫ ꯑꯗꯨꯗꯩꯅ ꯀꯩꯅꯣꯐꯥꯎ ꯌꯧꯔꯣꯏꯗ ꯃꯣꯏꯔꯥꯡꯈꯣꯝ ꯈꯤꯇꯪ ꯍꯦꯟꯗꯤ ꯍꯦꯅꯤ ꯀꯩꯅꯣꯐꯥꯎ ꯌꯧꯅꯤ ꯕꯤ ꯇꯤ ꯄꯥꯛ ꯑ-ꯕꯤ ꯇꯤ ꯄꯥꯔꯛ ꯑꯗꯨꯃꯥꯏ ꯌꯧꯔꯣꯏꯗ꯫ ꯌꯧꯔꯣꯏ ꯍꯣꯏ ꯀꯩꯅꯣꯒꯨꯝꯕ ꯌꯧꯕ ꯌꯥꯏ꯭ꯁꯀꯨꯟ ꯃꯔꯣꯏꯥꯡꯗꯣꯝ ꯑꯗꯨꯋꯥꯏ ꯐꯥꯎꯕ ꯅꯛꯑꯦ꯫ ꯆꯈꯤꯕꯗ꯫
ꯉꯁꯗꯤ ꯌꯥꯝ ꯁꯥꯕ ꯑꯣꯏꯗꯦꯀꯣ
ꯎꯝ ꯑꯦꯛꯁꯔꯁꯥꯏꯁ ꯇꯧꯒꯦ ꯇꯧꯕꯅꯦ ꯇꯟꯗꯅ ꯑꯗꯨꯝ
ꯃꯔꯨꯞ ꯈꯣꯡꯕꯗꯤ ꯀꯥꯏ ꯆꯠꯂꯕ
ꯑꯩ ꯆꯠꯂꯨꯔꯦ
ꯀꯌꯥ ꯈꯣꯝ ꯃꯩꯅꯣ
ꯌꯥꯝꯗꯦꯅ ꯈꯣꯝꯅꯤꯉꯥꯏꯒ ꯑꯝꯇ ꯂꯩꯇꯦꯗ ꯑꯩꯒꯤꯗꯤ ꯑꯃꯨꯛꯈꯠꯂꯛꯇꯕ ꯉꯥꯛꯇꯅꯤ
ꯑꯃ ꯗꯤꯅꯥ ꯐꯠꯇ꯭ꯔꯤꯕꯣ
ꯄꯩꯁꯥ ꯄꯤꯌꯨ ꯃꯌꯥꯝꯁꯤꯅ ꯒ꯭ꯌꯥꯟ ꯃꯦꯟ ꯇꯥꯗ꯭ꯔꯦ
ꯐꯔꯕꯅꯤ
ꯃꯁꯥꯅ ꯍꯥꯏꯔꯣ ꯅꯥ ꯐꯔꯦꯅ
ꯇꯦ ꯉꯁꯥꯏ ꯀꯩꯅꯣ ꯇꯧꯏ ꯆꯠꯂꯨꯏ ꯉꯁꯥꯏ
ꯀꯩ ꯂꯩꯩ ꯉꯝꯗ꯭ꯔꯤꯅꯣ
ꯂꯥꯏ ꯂꯥꯏꯒꯤ ꯇꯥꯏꯞꯇ ꯑꯩꯈꯣꯏꯒꯤ ꯂꯥꯏ ꯇꯣꯡꯕꯒꯤ ꯇꯥꯏꯞꯇ ꯇꯧꯕꯒꯤ ꯇꯥꯏꯞꯇ ꯇꯧꯏ ꯈꯪꯗꯦ
ꯂꯥꯏ ꯇꯣꯡꯕꯩ ꯇꯥꯏꯞꯇ
ꯎꯝ ꯃꯤ ꯃꯤꯅ ꯀꯩꯀꯥ ꯇꯧꯁꯟꯕꯤꯕ ꯃꯤ ꯃꯑꯣꯡ ꯑꯣꯏꯔ ꯃꯥꯜꯂꯦ ꯈꯪꯗꯦ ꯀꯝ ꯐꯣꯏ ꯍꯦꯜꯂꯛꯄꯅꯤ ꯀꯝꯐꯣꯏ ꯃꯨꯜꯂꯦꯕ ꯌꯥꯝ ꯆꯥꯎꯋꯤ ꯀꯥꯝꯐꯣꯏꯗꯨ
ꯑꯁꯤꯟꯕꯔꯣ ꯃꯣꯏꯗꯣ
ꯑꯊꯨꯝꯕꯅꯦ
ꯑꯣ ꯑꯗꯤ ꯀꯦꯁꯨ ꯇꯧꯍꯧꯗ꯭ꯔꯕꯣ
ꯇꯧꯍꯧꯗ꯭ꯔꯦ ꯃꯌꯥꯝꯕꯨꯗꯤ ꯌꯥꯝ ꯀꯪꯖꯜꯂꯦ ꯃꯥꯗꯣ
ꯃꯤꯃꯌꯥꯝ ꯑꯩ ꯁꯥꯁꯨ ꯊꯨꯞ ꯁꯣꯂꯂꯝꯅꯤꯅ
ꯎꯝ
ꯇꯧꯔꯤꯅꯦ ꯃꯤ ꯊꯛꯃꯩ ꯁꯣꯛꯅ ꯊꯨꯡꯉꯦ ꯍꯥꯏꯕꯅꯤ ꯊꯃꯣꯏ ꯁꯣꯛꯅ ꯆꯥꯏꯕꯗ ꯊꯨꯡꯉꯤ ꯍꯥꯏꯕꯅꯤ
ꯎꯝ
ꯈꯪꯗꯦꯗꯅ ꯑꯃꯨꯛꯁꯨ ꯅꯨꯡꯉꯥꯏꯇꯦ ꯑꯃꯨꯛꯁꯨ ꯒ꯭ꯌꯥꯟ ꯇꯥꯗꯦ
ꯎꯝ
ꯑꯗꯨꯁꯨ ꯌꯥꯝꯅ ꯉꯝꯕꯗꯤ ꯑꯣꯏꯗ꯭ꯔꯣ ꯃꯣꯏꯗꯣ
ꯉꯝꯅꯤ ꯉꯝꯅꯤ ꯉꯝꯃꯤ ꯃꯤ ꯃꯄꯣꯁꯦ ꯊꯨꯒꯥꯏꯕ ꯍꯥꯏꯗꯣ ꯌꯥꯝ ꯊꯤꯅ ꯉꯝꯈ꯭ꯔꯖꯥꯠꯅꯤ
ꯑꯗꯨꯁꯨ ꯑꯃ ꯄꯨꯂꯞ ꯃꯉꯥꯃꯨꯛ ꯃꯤ ꯑꯃꯠꯇꯁꯨ ꯅꯠꯇꯕ ꯃꯤ ꯀꯌꯥꯗꯩꯅꯣ ꯃꯣꯏ ꯇꯧꯃꯤꯅ ꯀꯩꯁꯨ ꯀꯩꯅꯣ ꯇꯧꯗꯕ ꯃꯤ ꯑꯃ ꯀꯩꯁꯨ ꯇꯧꯔꯣꯏ ꯍꯥꯏꯕ ꯑꯗꯨꯃꯥꯏꯅ
ꯎꯝ
ꯖꯒꯠꯀꯤ ꯀꯩꯅꯣ ꯂꯣꯏꯅ ꯇꯧꯔ ꯂꯩꯔꯝꯃꯦ ꯑꯗꯨꯒ ꯑꯗꯒꯤ ꯃꯅꯨꯡꯒꯤ ꯀꯩꯀꯩ ꯎꯟꯅꯔꯤꯕ ꯃꯤ ꯃꯌꯥꯝꯗꯨꯕꯨ ꯌꯦꯡꯉꯣꯅꯤ ꯀꯅꯥ ꯆꯠꯇꯣꯔꯤꯒꯦ ꯂꯩꯁꯥꯕꯤ ꯃꯥꯅ ꯃꯩꯇꯥꯥ ꯕꯤꯗꯤ ꯊꯦꯡꯅꯗ꯭ꯔꯣ
ꯥꯕꯤꯌꯥ
ꯍꯣꯏ
ꯎꯝ
ꯑꯗꯨꯗꯤ ꯃꯥ ꯃꯁꯥ ꯉꯝꯗ꯭ꯔꯗꯤ ꯃꯣꯏ ꯆꯥꯛ ꯏꯁꯤꯡꯗꯤ ꯀꯅꯥ ꯊꯣꯡꯏ
ꯃꯣꯏ ꯃꯆꯦ ꯂꯩꯕꯅꯦ ꯁꯤꯗ ꯅꯥꯍꯥꯟꯗꯩ ꯂꯥꯛꯑ ꯂꯩꯕꯅꯤ
ꯑꯗꯨ ꯃꯥꯗꯤ ꯄꯩꯁꯥꯗꯣ ꯄꯥꯏꯔꯤ ꯀꯥꯟꯅ ꯃꯤ ꯅꯦꯛꯅꯦꯛꯇ ꯊꯣꯡꯍꯜꯂꯝꯕꯅꯦ ꯄꯩꯁꯥ ꯄꯥꯏꯗꯃꯤꯅ ꯀꯗꯥꯝ ꯆꯪꯉꯝꯃꯔꯣꯏ
ꯑꯗꯨꯅꯤ ꯃꯥꯏꯊꯣꯏꯕꯤꯁꯨ ꯀꯣ ꯃꯃꯥꯡꯗ ꯀꯅꯣ ꯍꯥꯟꯕ ꯌꯥꯎꯔꯗꯅꯤ
ꯎꯝ
ꯑꯩꯗꯤ ꯆꯪꯉꯝ ꯃꯥꯔꯦ
ꯎꯝ ꯎꯝ ꯈꯥꯃꯦꯟ ꯊꯣꯡꯕꯁꯦ ꯃꯅꯝ ꯌꯥꯝ ꯅꯨꯡꯁꯤꯌꯦ ꯊꯥꯡꯖꯤꯡ ꯃꯅꯝ ꯅꯝꯕꯅꯤꯗ
ꯅꯨꯡꯁꯤꯕꯅꯦ ꯆꯥꯕꯁꯨ ꯍꯥꯎꯕ ꯑ ꯃꯣꯟꯃꯣꯟ ꯂꯥꯎꯔꯒ
ꯊꯥꯡꯖꯟ ꯃꯅꯝ ꯋꯥ ꯅꯝ ꯋꯥ ꯑꯗꯨ ꯃꯅꯝꯁꯦ
ꯉ ꯑꯌꯥꯏꯕ ꯀꯁꯜꯂꯨ ꯍꯥꯎꯕꯅꯦ ꯑꯣꯀ ꯀꯥꯕꯨ ꯀꯊꯥ
ꯎꯝ ꯑꯗꯨꯗꯤ ꯇꯧ ꯁꯤꯁꯨ ꯂꯧꯈꯠꯈꯤꯒꯦ ꯇꯧꯅꯦ ꯍꯥꯟꯅ
ꯀꯌꯥꯝ ꯋꯥꯠꯂꯤꯒꯦ ꯂꯣꯏꯗꯧꯕ
ꯁ ꯋꯥꯠꯈꯤꯅꯤꯗ ꯑꯩ
ꯄꯨꯪꯗꯤ ꯇꯔꯥ ꯍꯦꯜꯂꯦ ꯂꯣꯏꯁꯤꯟꯅꯅꯤꯉꯥꯏ ꯇꯧꯔꯤ ꯆꯥꯛꯇꯣ ꯍꯟꯅꯥ ꯆꯠꯊꯣꯛꯑꯗꯤ ꯐꯥꯗꯧꯅꯤ
ꯎꯝ
ꯍꯣꯏ ꯍꯣꯏ ꯂꯩꯔꯣ ꯇꯧꯔꯗꯤ ꯆꯥ ꯊꯣꯡꯅꯥꯏ ꯇꯧꯔꯣ
ꯑꯣ ꯍ ꯊꯝꯃꯣ ꯊꯃꯣ
ꯑꯩ ꯊꯝꯃꯒꯦ
ꯎꯝ
ꯎ ꯎ ꯊꯝꯃꯣ ꯊꯝꯃꯣ
ꯎꯝ